ꯇꯥꯔꯕꯣ꯫
ꯇꯥꯏꯌꯦ ꯇꯥꯏꯌꯦ ꯇꯥꯗ꯭ꯔꯣ?
ꯇꯥꯔꯦ ꯇꯥꯔꯦ꯫
ꯑꯁꯥ꯫
ꯚꯥꯏꯕꯨ ꯅꯨꯡꯉꯥꯏꯔꯤꯕꯣꯅꯦ?
ꯑꯁ ꯅꯨꯡꯉꯥꯏꯕꯩꯗꯤ ꯌꯥꯝ ꯊꯤꯅ ꯅꯨꯡꯉꯥꯏꯔꯤ꯫ ꯁꯥꯕꯁꯤꯗꯪꯒ ꯌꯥꯎꯗ꯭ꯔꯒꯗꯤ ꯑꯃꯨꯛꯀꯥ ꯍꯦꯟꯅ ꯅꯨꯡꯉꯥꯏꯗꯧꯅꯤ꯫
ꯉꯁꯤ ꯀꯔꯤ ꯆꯨꯖꯥꯛ ꯆꯥꯔꯦꯕ?
ꯑꯁ ꯎꯝ ꯉꯁꯤꯗꯤ ꯆꯨꯖꯥꯛ ꯀꯦꯖꯤꯗ ꯂꯨꯄꯥ ꯌꯥꯡꯈꯩꯒ ꯄꯤ ꯅ ꯥꯕ ꯆꯨꯖꯥꯛ ꯑꯅꯤ ꯑꯅꯤꯈꯛ ꯑꯗꯨꯁꯨ ꯂꯩꯔꯦ ꯑꯗꯨꯒ
ꯀꯩꯅꯣꯗꯨꯗꯤ ꯑꯃ ꯑꯣꯐꯤꯁꯥꯔꯗꯨꯗꯤ?
ꯑꯣꯐꯤꯁꯥꯔ ꯊꯕꯛ ꯆꯠꯈꯤ꯫
ꯀꯔꯃꯆꯥꯔꯤꯗꯣ ꯀꯔꯃꯆꯥꯔꯤꯗꯣ ꯊꯕꯛ ꯆꯠꯈꯤꯕ꯭ꯔꯥ?
ꯀꯔꯃꯆꯥꯔꯤ ꯊꯕꯛ ꯆꯠꯈꯤ꯫ ꯑꯣ ꯑꯣ ꯐꯤꯁꯥꯔ ꯃꯆꯥ ꯑꯃꯁꯨ ꯑꯣꯐꯤꯁꯥꯔ ꯑꯣꯏꯗꯣꯔꯕꯅꯤ ꯇꯥꯡ ꯀꯨꯟ ꯃꯉꯥꯗꯒꯤ ꯃꯥꯗꯨ ꯇ꯭ꯔꯦꯅꯤꯡ ꯍꯧꯔꯅꯤꯅ꯫
ꯇꯥꯡ ꯀꯌꯥꯗꯒꯤ?
ꯀꯨꯟ ꯃꯉꯥ꯫
ꯇꯥꯡ ꯀꯨꯟ ꯃꯉꯥꯗꯒꯤ ꯑꯣꯐꯤꯁꯥꯔ? ꯑꯃꯗꯣ?
ꯑꯃ ꯑꯣꯐꯤꯁꯥꯔ ꯃꯆꯥꯗꯣ꯫
ꯍꯦ ꯍꯦ
ꯑꯁ ꯋꯥꯔꯦ ꯍꯦ ꯈꯨꯁꯥꯗꯤ ꯑꯁ ꯁꯥꯃꯟꯗꯩ ꯁꯣꯔꯕꯣ ꯍꯣꯟꯕ ꯉꯝꯗꯦ ꯍꯥꯏꯕ꯫
ꯉꯁꯤ ꯁꯤꯗꯁꯨ ꯁꯥꯏꯌꯦ ꯏꯁ ꯉꯔꯥꯡ ꯑꯍꯤꯡ ꯇꯨꯝꯃꯤꯀꯥꯟꯗ ꯄꯨꯡ ꯑꯩꯁꯦ ꯄꯨꯡ ꯑꯅꯤꯃꯨꯛ ꯇꯥꯔꯦ ꯇꯨꯝꯒꯦ ꯇꯧꯔꯦ ꯑꯗꯨꯒꯗꯤ ꯀꯩꯅꯣ ꯇꯧꯈꯠꯂꯛꯄꯅꯤꯗ ꯑ ꯃꯩ ꯃꯨꯈꯠꯂꯛꯄꯅꯦ ꯇꯧꯔꯤꯁꯦ꯫
ꯐꯖꯔꯦ ꯑꯗꯨꯝ ꯃꯨꯟꯂꯦ ꯑꯗꯨꯝ꯫
ꯑꯗꯩꯗꯤ ꯑꯃꯨꯛ ꯊꯣꯡ ꯍꯥꯡꯗꯣꯛꯑꯦ ꯊꯣꯡ ꯍꯥꯡꯗꯣꯛ ꯑꯃꯨꯛ ꯑꯁ ꯌ‌ꯦꯡꯉꯤ ꯌꯥꯗꯦ, ꯉꯩꯍꯥꯛ ꯂꯩꯔꯒ ꯃꯩ ꯑꯉꯨꯛ ꯐꯨꯠ ꯂꯥꯛꯑꯦꯅꯦ ꯉꯩꯍꯥꯛ ꯅꯨꯡꯉꯥꯏꯔꯝꯃꯦ ꯑꯁ ꯁꯤꯗꯤ ꯅꯨꯡꯉꯥꯏꯔꯦꯅ ꯑꯗꯨ ꯉꯥꯏꯍꯥꯛ ꯂꯩꯔ ꯃꯨꯠꯈꯤ ꯍꯪꯀꯠ ꯍꯟꯗꯥ ꯍꯪꯀꯠ ꯍꯟꯗꯥ ꯑ ꯁꯨꯝ ꯇꯧ ꯂꯩꯕꯅꯤꯗꯅ ꯑꯍꯤꯡꯗꯨꯗ
ꯑꯁ ꯕꯦꯔꯥꯅꯤꯉꯣ ꯑꯩꯁꯦ ꯑ ꯉꯁꯤ ꯄꯔꯤꯈꯥ꯭ꯌ ꯂꯩ ꯉꯟꯅ ꯇꯨꯝꯃꯒꯦꯅ ꯑꯩꯁꯦ ꯄꯨꯡ ꯑꯅꯤ ꯁ꯭ꯋꯥꯏꯗ ꯇꯨꯝꯅꯕ ꯇꯧꯔꯦ ꯏꯌꯥ ꯌꯥꯗꯦ ꯑꯁ ꯑꯗꯩꯗꯤ ꯐꯣꯟ ꯑꯗꯨꯝ ꯌꯦꯡ ꯂꯩ ꯄꯨꯡ ꯃꯉꯥ ꯑꯗꯨꯋꯥꯏꯗ ꯇꯨꯝꯃꯦ ꯑꯗꯨꯒ ꯇꯔꯦꯠ ꯃꯈꯥꯏꯗ ꯍꯧꯒꯠꯂꯦ ꯕ꯭꯭ꯔꯖ ꯀꯩ ꯀꯥ ꯇꯧꯊꯣꯛꯑ ꯆꯠꯂꯦ꯫ ꯑꯁ ꯅꯩꯈꯥꯏꯕꯤꯅꯦ ꯃꯤ ꯎꯝ ꯕꯤꯖꯤꯅꯦꯁ ꯑꯅꯂꯥꯏꯇꯤꯛꯁ
ꯁꯥꯕꯥꯁ
ꯃꯤ ꯑꯉꯥꯡꯒꯤ ꯐꯝꯐꯝꯗꯨꯗ ꯔꯣꯜ ꯅꯝꯕꯔꯗꯣ ꯀꯩꯅꯣ ꯇꯧꯕ ꯑꯩꯅ ꯂꯥꯁꯀꯤ ꯃꯁꯤꯡ ꯑꯔꯣꯏꯕ ꯃꯔꯤꯗꯣ ꯌꯦꯡꯕ ꯆꯞ ꯆꯞ ꯃꯥꯟꯅꯕ ꯃꯤ ꯑꯉꯥꯡ ꯃꯝꯐꯝꯗꯨꯗ ꯑꯩ ꯐꯝꯃ ꯀꯨꯏꯅꯒ ꯂꯩꯌꯦ ꯑꯍ ꯍ ꯍ ꯑꯗꯨꯒ ꯀꯣꯟꯅ ꯈꯪꯉꯛꯏꯅ ꯍꯥꯏꯕ ꯑꯩ ꯐꯝꯕꯝ ꯅꯠꯇꯦ
ꯃꯤꯡ ꯀꯩ ꯍꯥꯏꯔꯛꯑꯦ꯫
ꯀꯩꯝꯍꯥꯏꯇꯦ ꯑꯗꯩ ꯁꯨꯝ ꯆꯠꯂꯦ ꯀꯔꯤꯅꯣ ꯇꯩꯖꯤꯕꯣ ꯃꯤ ꯑꯩꯁ ꯀꯩꯅꯣ ꯇꯧꯔꯦ ꯑꯉꯥꯡ ꯁꯤꯗ ꯑꯉꯥꯡ ꯉꯥꯛꯇ ꯃꯥꯜꯂꯤꯗ ꯍꯥꯏꯔꯒ ꯐꯩꯒ ꯔꯣꯜꯅꯝꯕ꯭ꯔꯗꯣ ꯄꯨꯂꯞ ꯌꯦꯡꯉꯛꯑ ꯀꯥꯟꯗ ꯑꯩꯔꯣꯜꯕꯔ ꯑꯣꯏꯔꯝꯗ꯭ꯔꯦ ꯑꯁ ꯁꯤꯗꯤ ꯁꯣꯏꯅꯕ ꯇꯥꯔꯦꯅ ꯑꯩꯁꯦ ꯈꯪꯗꯦ ꯆꯦꯜꯂꯦ ꯑꯗꯨꯒ ꯑꯃꯨꯛ ꯌꯦꯡꯉꯦ꯫ ꯑꯇꯣꯞꯄꯗ ꯔꯨꯝꯗꯣ ꯑꯣꯏ ꯂꯩꯃꯦ ꯑꯗꯨ ꯆꯪꯉꯦ ꯅꯩꯈꯥꯏꯕꯤꯅꯤ ꯁꯨꯞ ꯄꯥꯗꯅ ꯆꯠꯄꯅꯤꯅ
ꯄꯥꯅꯁꯁꯨ ꯐꯨꯜ ꯇꯧꯔꯝꯗ꯭ꯔꯣ
ꯑꯦꯁ ꯀꯩꯅꯣ ꯐꯨꯜ ꯇꯧꯕꯁꯤꯗꯤ ꯑꯩꯒꯤ ꯊꯥꯏꯅꯗꯒꯤ ꯄꯣꯛꯄꯗ ꯌꯎꯔꯛꯄ ꯍꯩꯅꯕꯤꯅꯤ꯫
ꯏꯍꯦ ꯃꯥꯛꯇ ꯎ ꯐꯪꯗ꯭ꯔꯁꯨ꯫
ꯍꯥꯏꯗꯤ ꯏꯗ ꯌꯥꯎꯔꯛꯈ꯭ꯔꯦ ꯍꯥꯏꯕ꯫
ꯃꯥꯛꯇꯣ ꯐꯪꯗ꯭ꯔꯁꯨ ꯐꯨꯜ ꯍꯥꯏꯗꯨ
ꯑꯦꯁ ꯀꯩ ꯋꯥꯅꯣꯅꯦ ꯃꯥꯒꯤꯗꯤ ꯈꯪꯗꯦ ꯐꯨꯜ ꯇꯧꯕ ꯍꯥꯏꯕꯁꯤꯗꯤ ꯑꯩꯒꯤ ꯂꯦꯡꯗ꯭ꯔꯕ ꯍꯩꯅꯕꯤꯅꯤ꯫
ꯎꯝ꯫
ꯌꯥꯝꯅꯨꯡꯉꯥꯏ꯫ ꯄꯩꯁꯥꯏꯗꯤ
ꯑꯩꯁꯨ ꯁꯤꯗ ꯊꯕꯛ ꯇꯧꯔ ꯂꯩꯖꯤꯔ ꯁꯨꯝ ꯈꯜꯂꯝꯃꯦ ꯁꯥꯒ ꯁꯥꯒꯠꯂꯦ ꯑꯁ ꯁꯤꯗꯧ ꯊꯕꯛ ꯇꯧꯔꯗꯤ꯫
ꯌꯥꯏꯌꯦꯕ ꯊꯕꯛ ꯇꯧꯕ ꯍꯥꯏꯗꯣ ꯅꯪꯅ ꯑꯁꯦꯡꯕ ꯄꯩꯁꯥꯅꯦꯕ ꯅꯪꯅ ꯊꯕꯛ ꯇꯧꯕ ꯍꯥꯏꯗꯣ ꯄꯩꯁꯥꯅꯦꯕ ꯇꯥꯜꯂꯤꯗꯣ ꯐꯪꯗꯣꯏꯅꯦꯕ ꯑꯗꯨꯃꯥꯏꯅ ꯍꯦꯛ ꯄꯩꯁꯥ ꯃꯍꯥꯎꯁꯦ ꯕꯦꯔꯥꯅꯦꯃꯤ ꯄꯩꯁꯥ ꯇꯥꯟꯕ ꯈꯣ ꯑꯗꯨꯃꯥꯏ ꯈꯤꯇꯪ ꯈꯪꯈꯤꯕꯗ ꯅꯪ ꯃꯊꯪ ꯃꯨꯛ ꯂꯥꯏꯔꯤꯛ ꯄꯥꯕꯍꯥꯏꯁꯦ ꯄꯅꯤꯡꯗꯝꯅꯦ ꯆꯪꯗꯝꯅꯦ ꯍꯥꯏꯕ ꯑꯗꯩ ꯑꯗꯨꯝ ꯄꯩꯁꯥꯗꯣ ꯐꯪꯒ꯭ꯔꯒ ꯑꯃꯨꯛ ꯄꯠꯀ ꯇꯠꯄꯗꯣ ꯊꯤꯅ ꯉꯥꯎꯕꯅꯤ
ꯍꯣꯏ ꯍꯧꯖꯤꯛ ꯑꯃꯨꯛ ꯊꯕꯛ ꯇꯧꯔ ꯂꯩꯅꯤꯡꯉꯦ ꯈꯜꯂꯣ ꯀꯩꯝ ꯇꯧꯍꯧꯗ꯭ꯔꯦ ꯍꯌꯦꯡ ꯊꯕꯛꯇꯨ ꯇꯣꯛꯅꯤꯡꯉꯅꯤ ꯊꯥ ꯃꯔꯤ ꯑꯝ ꯃꯉꯥ ꯑꯝ ꯂꯩꯔ ꯇꯣꯛꯅꯤꯡꯉꯦ ꯈꯜꯂꯣ ꯇꯣꯂꯛꯄꯗ ꯑꯃꯨꯛ ꯑꯩ ꯁꯣꯝꯗ ꯀꯩꯗꯧꯗꯣꯏꯅꯣ ꯈꯪꯉꯔꯣꯏ ꯍꯥꯏꯗꯤ
ꯅꯪꯅ ꯊꯕꯛꯇꯣ ꯑꯗꯨꯝ ꯇꯧꯔꯒ ꯄꯨꯟꯁꯤꯒꯤ ꯑꯗꯨꯒ ꯑꯣꯏꯕ ꯌꯥꯕꯗꯤ ꯅꯠꯇꯦꯗ
ꯑꯗꯨꯁꯛꯄꯨꯗꯤ ꯑꯦꯝ ꯌꯨꯗ ꯆꯠꯂꯒ ꯃꯤꯡ ꯑꯃ ꯆꯟꯖꯤꯜꯂꯒ ꯆꯍꯤ ꯆꯨꯞꯄ ꯑꯃ ꯂꯩꯔꯨꯕꯅ ꯐꯠꯇꯔꯣ
ꯑꯁ ꯑꯩ ꯍꯥꯏꯈꯤꯝꯅꯦꯃꯤ ꯅꯩꯈꯥꯏꯔꯖꯦ ꯍꯥꯏꯔꯤꯅꯦꯕ ꯑꯦ ꯅꯩ ꯈꯥꯏꯔꯦ ꯍꯟꯗꯛꯇꯤ ꯑꯦꯝ ꯌꯨ ꯖꯦ ꯑꯈꯣꯏꯅ ꯑꯃꯨꯛ ꯄꯥꯔꯗꯒꯤ
ꯑꯁ ꯑꯩꯈꯣꯏ ꯒꯥꯔꯤ ꯃꯆꯥ ꯑꯁ ꯑꯩ ꯒꯥꯔꯤ ꯃꯆꯥ ꯑꯃ ꯂꯩꯁꯤꯔꯥꯅ ꯈꯜꯂꯤꯕꯅꯤ ꯑꯦꯝ ꯌꯨꯗ ꯂꯩꯔꯗꯤ
ꯑꯁ ꯂꯩꯗꯧꯅꯤ ꯀꯩꯅꯣ ꯒꯔꯤ ꯑꯁ ꯒꯔꯤ ꯉꯥꯛ ꯉꯥꯏ ꯔꯛꯑꯗꯕꯅꯦ
ꯀꯩꯅꯣ ꯁꯤꯌꯥꯟꯅꯤꯍꯣꯏ ꯒꯥꯔꯤꯗꯨ ꯃꯥꯡꯉꯨ ꯐꯪꯒ꯭ꯔꯖꯥꯔꯥ
ꯈꯪꯗꯦ ꯗꯣꯛꯇꯔ ꯑꯣꯏ ꯒꯥꯔꯤꯗꯣ ꯊꯥꯖꯗꯦꯗ ꯈꯪꯗꯦꯕ ꯊꯥꯖꯗꯦꯕ ꯍꯧꯖꯤꯛꯀꯥꯟ ꯃꯥꯡꯒꯤ ꯄꯣꯠ ꯐꯪꯕꯒꯥꯏ
ꯑ ꯀꯩꯅꯣ ꯌꯧꯔꯝꯃꯅꯤ ꯀꯨꯀꯤ ꯈꯨꯟ ꯌꯧꯔꯝꯃꯅꯤꯅꯦ
ꯑꯥ ꯒꯌꯥꯟ ꯇꯥꯗꯦ
ꯆꯟꯗꯨ ꯍꯣꯏꯁꯨ ꯑꯃ ꯂꯩꯗꯥꯏꯅꯦ
ꯂꯩꯕꯅꯤꯗ ꯃꯣꯏꯖꯨ ꯒꯥꯔꯤ ꯌꯥꯝ ꯂꯩꯝꯅꯤ꯫
ꯑꯁ ꯑꯗꯨ ꯆꯟꯗꯨꯁꯤꯅ ꯁꯨꯝ ꯁꯨꯖꯤꯜꯂꯒ ꯂꯩꯁꯤꯅ ꯀꯩꯗꯧ ꯀꯃꯥꯏꯅ ꯇꯧꯔꯤꯕꯅꯣ
ꯈꯪꯗꯦ
ꯒꯥꯔꯤ ꯃꯆꯥ ꯑꯥ ꯅꯨꯄꯥꯅ ꯊꯧꯒꯗꯕ ꯅꯨꯄꯥꯅ ꯋꯥꯎ ꯀꯩꯅꯣꯅ ꯊꯧꯗꯣꯛ ꯅꯨꯄꯥ ꯅꯨꯄꯤꯅ ꯊꯧꯗꯁꯨ ꯃꯥꯟꯗꯦ ꯒꯥꯔꯤꯅꯦ ꯅꯨꯄꯥꯅ ꯊꯧꯗꯁꯨ ꯃꯥꯟꯗꯦ ꯒꯥꯔꯤꯅꯦꯅ ꯑꯃ ꯊꯧꯔꯒ
ꯗꯥꯏꯌꯣ ꯑꯃ ꯂꯧꯒꯔꯝꯅꯤꯍꯦ ꯑꯍꯟꯕ
ꯏꯍꯦ ꯑꯣꯅ ꯗꯧꯂꯧꯔꯁꯨ ꯀꯩꯅꯣ ꯀꯥꯔ ꯅꯣꯡ ꯕꯣꯂꯦꯔ ꯂꯩꯗꯨ ꯊꯧ ꯑꯩ ꯌꯧꯔꯗꯤ ꯑꯗꯨ ꯍꯥꯟ ꯊꯧꯔꯅꯤꯌꯦꯕ
ꯀꯥꯏꯗꯩꯅꯣꯍꯦ ꯑꯩꯈꯣꯏꯗꯤ ꯏꯁ ꯕꯣꯂꯦꯔꯣ ꯁꯋꯤꯞ ꯑꯗꯨ ꯅꯠꯇꯕ ꯃꯆꯥꯒ ꯊꯧ ꯍꯥꯏꯔꯗꯤ ꯑꯩꯗꯤ ꯍꯟꯅ ꯌꯦꯡꯉꯣꯏ ꯁꯤꯕꯨ ꯀꯩꯅꯣ ꯍꯥꯏꯔꯒ ꯑꯩꯗꯤ ꯍꯟꯅ ꯌꯦꯡꯗꯕꯤ ꯈꯣꯡꯅ ꯑꯣꯏꯅ ꯆꯠꯈꯤꯅꯤ
ꯃꯤꯁꯦ ꯕꯤꯍꯥꯔꯗꯗꯥꯐꯧ ꯃꯤ ꯀ꯭ꯔꯦ ꯇꯥ ꯊꯧꯔ ꯅꯩꯈꯥꯏꯔ ꯀꯥꯟꯁꯤꯗ
ꯏꯁ ꯃꯩꯅꯤꯍꯦ ꯃꯥꯗꯤ ꯃꯥꯏ ꯀ꯭ꯔꯤꯇꯥ ꯍꯦꯛ ꯂꯩꯈꯤꯕꯗꯩ ꯆꯨꯔꯨꯞ ꯊꯛꯄꯒꯁꯦ ꯀꯣꯐꯤꯀꯜꯆꯔꯗ ꯑꯈꯣꯏꯁꯨ ꯑꯗꯥꯏ ꯇꯒ ꯊꯕꯛ ꯇꯧꯕꯤꯅꯤ
ꯑꯁ ꯀꯥꯟꯗꯦ ꯑꯦ ꯃꯥ ꯑꯣꯏ ꯂꯧ ꯑꯦ ꯃꯥ ꯑꯣꯏ ꯂꯧ ꯂꯥꯛꯍꯜꯂꯁꯤ ꯀꯩꯅꯣ?
ꯑꯗꯨꯝꯅꯦꯍ ꯑꯩ ꯅꯍꯥꯟ ꯊꯤꯟꯕ ꯀꯥꯟꯗ ꯃꯉꯣꯟꯗ ꯊꯤꯟꯍꯜꯂꯤꯅꯦ
ꯏꯍꯦ ꯑꯗꯨ ꯌꯥꯔꯦ ꯃꯥ ꯂꯧ ꯂꯥꯛꯍꯜꯂꯁꯦ
ꯑꯩꯅ ꯑꯝ ꯑꯝꯊꯤꯜꯂꯨ ꯀꯩꯅꯣ ꯍꯥꯏꯔꯦ ꯏꯁ ꯌꯥꯔꯣꯏꯍꯦ ꯒꯥꯏꯅ ꯏꯁ ꯅꯪ ꯇꯧꯔꯛꯀꯅꯩꯗ ꯑꯩꯉꯣꯟꯗꯗꯤ ꯍꯥꯏꯔ ꯑꯩ ꯊꯧꯕ ꯐꯖ ꯍꯩꯇꯦꯃꯤ ꯂꯤꯌꯣꯗꯣ ꯑꯝꯇ ꯍꯥꯏꯌꯣ ꯆꯠꯁꯦꯅ ꯍꯥꯏ ꯂꯤꯌꯣ ꯍꯥꯏꯔꯒ ꯄꯨꯟꯅ ꯂꯥꯛꯄ
ꯍꯧꯖꯤꯛ ꯊꯧ ꯍꯩꯔꯝꯃꯅꯤ ꯗꯥ
ꯍꯩꯍꯧꯔꯝꯅꯦ ꯍꯩꯕꯨꯗꯤ ꯑꯦ ꯃꯥꯅ ꯃꯤ ꯑꯉꯥꯡ ꯑꯃ ꯂꯝꯕꯤ ꯃꯇꯥꯏꯗ ꯇꯨꯏꯁꯟ ꯆꯠꯆꯕ ꯅꯣꯡ ꯆꯨꯕꯩ ꯁꯥꯇꯤꯟ ꯈꯜꯂꯒ ꯃꯥꯅ ꯁꯥꯇꯤꯟ ꯊꯨꯗꯦꯛꯄꯤꯔꯝꯗꯅ ꯈꯦꯠ ꯂꯒ ꯌꯨꯡ ꯌꯨꯡ ꯊꯧꯖꯟꯕꯅꯦ ꯍꯥꯏꯕ ꯒꯥꯔꯤ ꯗꯨ ꯗꯣ ꯍꯧꯖꯤꯛ ꯕꯨꯗꯤ ꯍꯥꯏꯩꯔꯝꯃꯅꯤꯗ ꯏꯁ ꯒꯥꯔꯤ ꯂꯩꯔꯛꯄ ꯅꯨꯃꯤꯠꯇꯨꯗ ꯑꯕꯨꯡꯉꯣ ꯃꯥꯅ ꯊꯧꯔ ꯀꯛꯆꯤꯡ ꯆꯠꯂꯦ ꯑꯩꯈꯣꯏ
ꯎꯝ
ꯑꯁ ꯑꯩ ꯄꯥꯗꯤ ꯄꯥꯈꯠꯂꯦ ꯑꯗꯨꯑꯣꯏꯁꯨ ꯑꯗꯨꯝ ꯊꯧ ꯊꯧ ꯍꯥꯏꯖꯟꯕꯅꯦ ꯊꯧꯋꯦ ꯃꯥꯗꯣ ꯋꯥ ꯃꯆꯦꯠ ꯑꯝꯕꯥꯎ ꯉꯥꯡꯗꯦ ꯑꯁ ꯄꯥꯈꯠꯂꯤꯅꯦ ꯋꯥ ꯉꯥꯡꯉꯛ ꯀꯅꯨꯅꯦ ꯍꯦꯛꯒ ꯇꯧꯔꯛꯑꯒ
ꯃꯥꯒꯤ ꯑꯃ ꯄꯥꯡꯒꯟ ꯃꯔꯣꯟ ꯈꯨꯉꯥꯡꯗꯣ
ꯄꯨꯔꯥ ꯀꯟꯁꯦꯟꯇꯔꯦꯁꯟ
ꯅꯪꯕꯨ ꯅꯥꯕ ꯅꯪꯕꯨ ꯇꯧꯔꯛꯀꯅꯣꯃꯤ ꯉꯔꯥꯡ ꯅꯍꯥꯟ ꯗꯤ ꯃꯥ ꯑꯩꯉ‌ꯣꯟꯗ ꯂꯤꯁ ꯑꯝ ꯁꯤꯌꯥꯔ ꯇꯧꯔꯝꯕꯅꯤ
ꯌꯥꯝ
ꯏꯁꯤꯡꯗꯩ ꯐꯥꯎꯒꯠꯂꯛꯄꯒꯤ ꯅꯪ ꯃꯥꯜ‌ꯂ‌ꯦꯌ‌ꯦ
ꯄꯨꯔꯥ ꯃꯥꯒ ꯑꯩ ꯃꯥꯒ ꯑꯩꯒ ꯗꯤꯄꯛꯀ ꯑꯩꯈꯣꯏ ꯍꯨꯝ ꯈꯖꯅ ꯑꯗꯨꯝ ꯄꯨꯜꯂ ꯂꯩ ꯍꯧꯔꯛꯑꯅꯤ ꯅꯣꯡꯉꯥꯥꯟꯕꯗꯩ ꯆꯥꯛ ꯀ ꯇꯣꯔꯛꯄꯁꯤꯗ ꯏꯍ ꯀꯩꯅꯣ ꯇꯧꯔꯤꯁꯤ ꯀꯩꯅꯣ ꯃꯥ ꯁꯨꯝ ꯀꯣꯐꯤ ꯊꯛꯄ ꯑꯣꯏꯅ ꯆꯧꯁꯤ ꯀꯩꯅꯣ ꯍꯧꯔꯛꯑꯅꯤ ꯑꯗꯩ ꯊꯣꯛꯈꯤꯕꯗꯨꯅ ꯅꯨꯃꯤꯗꯥꯡꯋꯥꯢꯔꯅ‌ꯦ ꯍꯜꯂꯛꯇꯣꯏꯁꯦ ꯒꯥꯔꯤꯁꯦ ꯀ‌ꯣꯏ ꯊꯧ ꯊꯧꯕꯅꯤ ꯆꯠꯇ‌ꯣꯢꯁ‌ꯦ
ꯃꯃꯥꯅꯗꯤ ꯀꯔꯤꯝ ꯉꯥꯡꯇ꯭ꯔꯥ
ꯒꯥꯔꯤ ꯊꯧ ꯇꯝꯕꯅꯤ ꯀꯩꯅꯣ
ꯏꯍꯦ ꯌꯥꯏꯍꯦ
ꯏꯁ ꯀꯩꯅꯣ ꯍꯣꯏꯒꯤ ꯇꯦꯄꯦ ꯍꯣꯏ ꯑꯦꯜꯕꯝꯗꯒ ꯌꯥꯎꯕ ꯆꯤꯡ ꯐꯖ ꯐꯖꯕ ꯃꯐꯝ ꯃꯥꯏ ꯀ꯭ꯔꯦꯇꯥ ꯂꯩꯔꯛꯄꯗꯩ ꯃꯐꯝ ꯐꯖ ꯐꯖꯕ ꯌꯥꯝ ꯆꯠꯂꯦꯅ ꯍꯥꯟꯅꯒ ꯆꯠꯇꯕ ꯂꯝꯒ ꯑꯟꯗ꯭ꯔꯣꯔꯣꯝꯗꯒꯤ ꯍꯥꯏꯊꯔ ꯂꯩꯕ ꯈꯨꯟ ꯐꯖꯩꯌꯦ ꯅꯨꯡꯁꯤꯠꯀꯁꯤꯊꯤ ꯁꯤꯠꯂꯒ ꯆꯥꯛ ꯆꯥꯅꯧꯁꯦ ꯇꯧꯔꯒ ꯆꯠꯇꯤ ꯆꯠꯇꯦ ꯍꯟꯗꯛꯄꯨꯗꯤ ꯆꯠꯂꯨꯕ ꯌꯥꯏ
ꯑꯩꯁꯨ ꯒꯥꯔꯤꯁꯦ ꯑꯆꯧꯕ ꯑꯃꯇꯪ ꯂꯩꯔꯗꯤ
ꯒꯥꯔꯤ ꯑꯆꯧꯕꯗꯤ ꯄꯥꯝꯃꯤꯌꯦ ꯌꯣꯝꯃ ꯏꯁ ꯑꯩꯈꯣꯏꯒꯤ ꯕ꯭ꯔꯗꯔꯗꯤ ꯅꯥꯕ ꯒꯥꯔꯤ ꯑꯆꯧꯕꯒ ꯑꯩꯅ ꯑꯁ ꯃꯥ ꯒꯥꯔꯤ ꯑꯃ ꯂꯩꯁꯦꯅ ꯀꯔꯤ ꯂꯩꯗ ꯁꯨꯄꯔ ꯃꯦꯇꯤꯌꯣꯔ ꯂꯩꯁꯦ ꯂꯩꯅꯤ ꯇꯥꯍꯧꯕꯅꯦ
ꯅꯪꯒꯤ ꯕ꯭ꯔꯗꯔ ꯔ‌ꯣ
ꯁꯨꯄꯔ ꯃꯦꯇꯤꯌ‌ꯣꯔ ꯂꯩꯗꯧꯕꯩ ꯁꯔꯨꯛ ꯀꯥꯔ ꯑꯃ ꯑꯣꯏꯅ ꯒ꯭ꯌꯥꯟ ꯇꯥꯅ ꯊꯧꯕꯅ ꯐꯔꯦ ꯕꯥꯏꯇꯨꯅ
ꯌꯥꯝ ꯊꯤꯟ ꯐꯩꯀꯣ꯫
ꯑ ꯌꯥꯗꯦ ꯑꯁ ꯉꯥꯡꯅ ꯌꯥꯎꯍꯧꯗꯝꯅꯦ꯫ ꯁꯨꯄ꯭ꯔ ꯃꯦꯇ꯭ꯌꯣꯔ ꯊꯤꯟ ꯄꯣꯁ ꯇꯥꯏ ꯃꯣꯗꯤꯒ ꯇꯧꯔꯀꯥꯟꯗ ꯂꯩꯗꯣꯏꯅꯤ ꯌꯥ ꯇꯧꯍꯧ ꯂꯩꯍꯧ ꯑꯩ ꯂꯩꯌꯨ ꯂꯩꯌꯨ ꯂꯩꯔ
ꯂꯩꯌꯨ꯫
ꯎꯝ꯫ ꯌꯥ ꯋꯥꯈꯟꯗ ꯂꯩꯌꯣ ꯍꯥꯏꯔꯝꯕꯅꯦ꯫
ꯑꯥꯏ ꯁꯨꯨꯄ꯭ꯔ ꯃꯦꯇ꯭ꯌꯣꯔ ꯂꯩꯕ ꯂꯨꯄꯥ ꯂꯥꯛ ꯃꯔꯤ ꯃꯈꯥꯏ ꯌꯧꯔꯕ ꯀꯩꯅꯣꯝ ꯇꯧꯅꯦ
ꯏꯁ ꯆ꯭ꯔꯍꯦ ꯕꯥꯔꯤ ꯍꯦꯟꯒꯔꯦ ꯅꯍꯥꯟꯅ ꯑꯥ ꯀꯩꯅꯣꯕꯥꯎꯗ ꯖꯤꯇꯤ ꯕꯥꯎꯗ ꯃꯔꯤ ꯃꯈꯥꯏ ꯌꯧꯔ ꯀꯥꯟꯖꯤꯗ꯫ ꯃꯔꯤ ꯖꯤꯗꯤ ꯅꯠꯇꯦꯅꯦ꯫ ꯁꯦ ꯀꯩꯅꯣꯗꯣ ꯃꯤꯇꯤꯌꯣꯔ ꯀꯩꯅꯣꯗꯣ ꯁꯨꯄ꯭ꯔ ꯅꯠꯇꯕ ꯃꯦ ꯇꯤꯌꯣ꯭ꯔ ꯗꯣ ꯑꯗꯨ
ꯁꯨꯄꯔꯅꯣꯕꯥꯗꯣ꯫
ꯁꯨꯄ꯭ꯔ ꯅꯣꯕꯥ ꯑꯍꯨꯝ ꯌꯧꯋꯤꯉꯣ ꯑꯍꯨꯝ ꯉꯔꯥꯡ ꯅꯍꯥꯟ ꯁꯤꯗ ꯑꯩꯈꯣꯏꯅ ꯁꯝ ꯀꯛꯄ ꯀꯛꯄꯗꯣ ꯈꯪꯕ꯭ꯔꯥ ꯑꯁꯤ ꯃꯌꯥꯝ ꯑꯩꯈꯣꯏꯅ ꯍꯦꯛ ꯍꯦꯛ ꯁꯝ ꯀꯛꯄꯗꯣ ꯀꯦꯟꯗꯤ ꯑꯩꯈꯣꯏ ꯑꯗꯨꯝ ꯀꯛ ꯗꯣ ꯃꯥꯒꯤ ꯑꯥ ꯑꯍꯟꯕ ꯀꯥ ꯑꯃ ꯂꯩꯍꯧꯋꯦ ꯀꯦꯁꯇ ꯗꯥꯏꯔꯦꯛ ꯀꯦꯁ ꯊꯤꯔꯤꯅꯦ ꯂꯨꯄꯥ ꯀꯩꯅꯣꯗ ꯑꯍꯨꯝꯗ ꯊꯤꯌꯦ ꯑꯍꯨꯝꯗ
ꯄꯤꯕꯅꯤ ꯄꯤꯕꯅꯤ ꯁꯨꯄꯥꯔꯅꯣꯕꯥꯅ ꯄꯤꯕꯅꯤ꯫
ꯁꯨꯄꯔꯅꯣꯕꯥ ꯅꯠꯇꯦ ꯃꯥꯏꯗꯣ ꯏꯁꯇꯦꯂꯔꯅꯦꯕ ꯑꯦꯁꯦꯁꯔꯤꯁ ꯀꯩꯀꯥꯕꯨꯗꯤ ꯍꯥꯞꯄꯛꯑꯦꯕ ꯍꯥꯞꯄꯛꯄꯗꯨꯗ ꯑꯍꯨꯝꯗ ꯂꯧꯔꯛꯑꯦꯌꯦ ꯄꯨꯂꯞ ꯄꯨꯟꯅ ꯑꯍꯨꯝ ꯊꯤꯔꯝꯃꯦꯕ
ꯀꯩ ꯇꯥꯗꯝꯅꯦꯃꯤ
ꯑꯗꯨꯅꯦ ꯍꯥꯏꯖꯦ ꯀꯥꯏꯁꯨ ꯁꯨꯄꯔ ꯃꯦꯠ ꯁꯨꯄꯔ ꯁꯨꯄꯔꯗꯨꯗꯤ ꯊꯤꯅ ꯇꯥꯡꯉꯦ꯫
ꯀꯩꯅꯣꯒꯨꯝꯕ ꯍꯥꯏꯗꯤ ꯑꯥꯏ ꯇ꯭ꯋꯦꯟꯇꯤꯒꯨꯝꯕ ꯈꯤꯇꯪ ꯃꯣꯗꯦꯜꯗꯣ ꯇꯨ ꯊꯥꯎꯖꯟ ꯀꯩꯅꯣꯒꯨꯝꯕꯩꯅꯦ ꯇ꯭ꯋꯦꯟꯇꯤ ꯋꯥꯟꯒꯨꯝꯕ ꯇ꯭ꯋꯦꯟꯇꯤ ꯇꯨꯒꯨꯝꯕ ꯑꯥꯏ ꯇ꯭ꯋꯦꯟꯇꯤ ꯒꯥꯔꯤ ꯑꯔꯤꯡꯕꯗꯀꯣ ꯂꯨꯄꯥ ꯂꯥꯛ ꯃꯔꯤ ꯃꯈꯥꯏ ꯁ꯭ꯋꯥꯏꯗꯒ ꯌꯥꯥꯟ ꯐꯉꯦ
ꯂꯤꯑꯣ ꯍꯣꯏꯗꯣ ꯃꯔꯤꯒ ꯀꯌꯥꯅꯣ ꯂꯧꯋꯦꯗꯣ ꯀꯨꯏꯔꯦ ꯀꯩꯅꯣ ꯃꯣꯏ ꯂꯩꯔꯤꯗꯣ ꯆꯍꯤ ꯑꯅꯤ ꯐꯥꯔꯝꯃꯅꯤ
ꯗꯦꯜꯗꯣ ꯍꯧꯖꯤꯛ ꯂꯥꯛ ꯑꯍꯨꯝ ꯌꯧꯗꯕꯤ ꯌꯣꯟꯅꯔꯦ ꯍꯥꯏꯝ
ꯎꯝ ꯑꯧ ꯑꯗꯨ ꯂꯩ ꯌꯥꯏ ꯀꯩꯅꯣ ꯑꯍꯨꯝ ꯌꯧꯗ꯭ꯔꯖꯨ꯫
ꯌꯥꯏꯌꯦ ꯑꯗꯨꯗ ꯑꯁ ꯌꯥꯔꯦ ꯌꯥꯔꯦ ꯀꯣꯜꯗꯣ ꯃꯊꯪ ꯑꯃꯨꯛ ꯇꯧꯔꯛꯑꯣ꯫
ꯌꯦꯡꯒ꯭ꯔꯕꯣ ꯏꯍꯦ ꯊꯝꯃꯒꯦ꯫